ꯍꯜꯂꯣ ꯇꯥꯕ꯭ꯔꯣ ꯇꯥꯕ꯭ꯔꯣ
ꯇꯥꯏꯌꯦ ꯇꯥꯏꯌꯦ ꯗꯨꯝ ꯂꯩꯔꯤꯌꯦ ꯀꯃꯥꯏ ꯀꯃꯥꯏꯟ ꯇꯧꯔꯤꯕ
ꯑꯁ ꯑꯩꯁꯨ ꯄꯥꯡꯅꯩ ꯃꯔꯩꯅꯤꯗ ꯑꯅꯥ ꯑꯌꯦꯛ ꯌꯨꯝꯒꯤ ꯑꯅꯥ ꯑꯌꯦꯛ ꯀꯩ ꯀꯔꯤꯝ ꯌꯥꯎꯗꯕ꯭ꯔꯥ
ꯌꯥꯎꯗꯦ ꯌꯥꯎꯗꯦ ꯑꯅꯥ ꯑꯌꯦꯛ ꯀꯩꯁꯨꯝ ꯂꯩꯇꯦ ꯈꯣꯏꯔꯣꯝꯒꯤꯗꯤ ꯑꯗꯨꯝ ꯈꯤꯇꯪ ꯅꯥꯔꯛꯑꯁꯨ ꯑꯗꯨꯝ ꯗꯣꯛꯇꯔꯒꯤ ꯈꯨꯗꯣꯡꯆꯥꯕ ꯈꯔ ꯂꯩꯌꯦꯗꯅꯅ ꯁꯠ ꯁꯠ ꯆꯠꯂꯦ ꯂꯣꯛ ꯑꯃ ꯈꯨꯕꯩꯁꯨ ꯈꯣꯡ ꯍꯥꯝꯊꯕꯩꯁꯨ ꯑꯗꯨꯝ ꯈꯔ ꯅꯛꯕꯨꯛꯇ ꯗꯣꯛꯇꯔ ꯅꯛꯅꯩꯌꯦ ꯑ ꯀꯩꯁꯨ ꯑꯅꯥ ꯑꯌꯦꯛꯇꯤ ꯌꯥꯎ ꯅꯣꯏꯗ ꯍꯦꯜꯂꯨꯄꯒꯤ ꯗꯣꯛꯇꯔꯒꯤ ꯑꯅꯥ ꯂꯥꯏꯌꯦꯡ ꯁꯪꯅ ꯅꯣꯏꯔꯣꯝ ꯀꯃꯥꯏꯅ ꯇꯧꯕ
ꯑꯅꯥ ꯂꯥꯌꯦꯡꯁꯪ ꯁꯦ ꯄꯤ ꯑꯩꯆ ꯁꯤ ꯑꯃꯕꯨꯗꯤ ꯂꯩꯌꯦ ꯑꯗꯣ ꯗꯣꯛꯇꯔ ꯑꯗꯨꯝ ꯂꯥꯛꯄꯁꯨ ꯌꯥꯎꯋꯤ ꯂꯥꯛꯇꯕꯁꯨ ꯌꯥꯎꯋꯤ ꯗꯣꯛꯇꯔ ꯂꯥꯛꯑꯒꯁꯨ ꯑꯐꯕ ꯐꯠꯇꯕ ꯍꯥꯏꯕ ꯑꯃ ꯂꯩꯗꯅ ꯆꯥꯅꯕ ꯆꯥꯅꯗꯕ ꯍꯥꯏꯕ ꯑꯃ ꯂꯩꯗꯅ
ꯗꯣꯛꯇꯔ ꯍꯥꯏꯖꯦ ꯃꯣꯏ ꯑꯗꯨꯗ ꯊꯥ ꯈꯔ ꯊꯥꯔꯛꯇꯣꯏꯗꯤ ꯑꯥꯔ ꯑꯥꯔ ꯑꯦꯝ ꯑꯣ ꯁꯤ ꯑꯦꯝ ꯑꯣꯒꯨꯝꯕ ꯊꯥꯛꯑꯝꯅꯤ ꯆꯤꯞ ꯃꯦꯗꯤꯀꯦꯜ ꯑꯣꯐꯤꯁꯥꯔ ꯑꯗꯨ ꯃꯣꯏꯗꯨ ꯑꯗꯨꯝ ꯂꯥꯏꯔꯤꯛ ꯂꯥꯏꯁꯨ ꯑꯗꯨꯝ ꯍꯩꯕ ꯗꯣꯛꯇꯔ ꯃꯐꯝ ꯀꯌꯥꯃꯛꯇ ꯑꯗꯨꯝ ꯌꯥꯎꯔꯝꯒꯅꯤꯗ
ꯌꯥꯎꯏ ꯍꯩꯕꯁꯨ ꯃꯌꯥꯝ ꯌꯥꯎꯋꯤ ꯆꯥꯅꯕ ꯑꯗꯨ ꯗꯣꯛꯇꯔ ꯃꯤ ꯌꯦꯡꯉꯨꯕ ꯈꯨꯗꯤꯡꯒꯤ ꯆꯥꯟꯅꯕ ꯆꯥꯟꯅꯗꯕ ꯍꯥꯏꯕ ꯑꯃꯁꯨ ꯂꯩꯗꯅ ꯍꯦꯛ ꯆꯥꯟꯅꯔꯒ ꯐꯒꯤꯕꯁꯨ ꯃꯌꯥꯝ ꯌꯥꯎꯋꯤꯗꯅ
ꯍꯣꯏ ꯑꯗꯨꯕꯨꯗꯤ ꯃꯥꯏ ꯃꯥꯏ ꯗꯥꯎꯁꯨ ꯑꯗꯨꯝ ꯂꯩꯔꯦ ꯗꯣꯛꯇꯔ ꯍꯥꯏꯁꯤꯗꯤ ꯗꯣꯛꯇꯔ ꯂꯥꯏꯅꯠ ꯅꯠꯇꯦꯕ ꯗꯣꯛꯇꯔꯅꯦꯕ
ꯃꯥꯅꯦ ꯃꯥꯅꯦ ꯑꯗꯣ ꯑꯩꯈꯣꯏ ꯑꯩꯈꯣꯏꯒꯤꯅ ꯑꯃꯨꯛ ꯐꯦꯁꯤꯂꯤꯇꯤꯗꯣ ꯑꯅꯥ ꯂꯥꯏꯌꯦꯡꯁꯪꯒꯤꯗꯣ ꯂꯩꯔꯒꯁꯨ ꯏꯝꯐꯥꯜ ꯀꯥꯗ꯭ꯔꯗꯤ ꯌꯥꯗꯕ ꯑꯗꯨꯝ ꯃꯇꯥꯡ ꯃꯌꯥꯝ ꯌꯥꯎꯋꯤꯗꯅ ꯕꯤ ꯄꯤꯒꯤ ꯄ꯭ꯔꯣꯕ꯭ꯂꯦꯝ ꯑꯣꯏꯔꯒꯁꯨ ꯑꯗꯨꯝ ꯁꯥꯏ ꯑꯩꯈꯣꯏ ꯑꯅꯛꯄꯗꯗꯤ ꯈꯨꯗꯣꯡꯆꯥꯥꯕꯗꯣ ꯂꯩꯇꯕꯅꯤꯅ ꯑꯗꯨꯝ ꯏꯝꯐꯥꯜ ꯀꯥꯕ ꯑꯗꯨꯗꯒꯤ ꯕꯤ ꯄꯤ ꯍꯥꯏ ꯑꯣꯏ ꯈꯠꯂꯦ ꯍꯥꯏꯔꯒꯁꯨ ꯑꯗꯨꯝ ꯐꯦꯁꯤꯂꯤꯇꯤꯗꯣ
ꯄꯤ ꯁꯤ ꯂꯩꯔꯦ ꯑꯗꯨꯗꯒꯤ ꯁꯤ ꯑꯦꯝ ꯍꯩꯁ ꯁꯤ ꯂꯩꯔꯦ ꯀꯝꯃꯨꯅꯤꯇꯤ ꯍꯦꯜꯠ ꯁꯦꯟꯇꯔ ꯑꯃꯨꯛ ꯂꯩꯔꯦ ꯑꯗꯨꯗꯒꯤ ꯗꯤꯁꯇ꯭ꯔꯤꯛ ꯍꯣꯁꯄꯤꯇꯥꯜꯅꯤ ꯂꯥꯛꯇꯣꯏꯗꯣ ꯅꯣꯏ ꯗꯤꯁꯇ꯭ꯔꯤꯛ ꯍꯣꯁꯄꯤ ꯇꯥꯅ ꯀꯝꯃꯨꯅꯤꯇꯤ ꯍꯦꯜꯊ ꯁꯦꯟꯇꯔꯅ ꯀꯃꯥꯏꯅ ꯇꯧꯕ ꯀꯝꯃꯨꯅꯤꯇꯤ ꯍꯦꯜꯠ ꯁꯦꯟꯇꯔꯗꯒꯤ ꯐꯤꯕꯝ ꯐꯠꯇꯕ꯭ꯔꯣ
ꯀꯝꯃꯨꯅꯤꯇꯤ ꯍꯦꯜ ꯁꯦꯟꯇꯔꯗ ꯑꯗꯨꯝ ꯀꯩꯅꯣꯒꯤ ꯃꯦꯗꯤꯁꯤꯟꯒꯤ ꯑꯣꯏꯅꯗꯤ ꯑꯗꯨꯝ ꯐꯩꯌꯦ ꯑꯗꯣ ꯑꯇꯣꯞꯄ ꯑꯇꯣꯞꯄꯒꯤꯗꯤ ꯀꯥ ꯍꯦꯟꯅ ꯌꯦꯡꯅꯗꯦ ꯃꯦꯗꯤꯁꯤꯟ ꯀꯩꯅꯣ ꯁꯨꯒꯔꯒꯨꯝꯕ ꯑꯗꯨꯒꯨꯝꯕ ꯃꯦꯗꯤꯁꯤꯟꯗꯤ ꯑꯌꯥꯝꯕ ꯑꯗꯨꯝ ꯀꯝꯃꯨꯅꯤꯇꯤꯗ ꯌꯦꯡꯉꯦ ꯑꯗꯣ ꯗꯤꯁꯇ꯭ꯔꯤꯛꯀꯤ ꯑꯣꯏꯅꯗꯤ ꯑꯗꯨꯝ ꯃꯤꯠꯀꯤ ꯀꯩ ꯀꯩꯒꯤꯗꯤ ꯑꯗꯨꯝ ꯐꯩ ꯍꯥꯏꯌꯦ ꯑꯗꯣ ꯑꯇꯣꯞꯄꯗꯤ ꯀꯥ ꯍꯦꯟꯅ ꯑꯗꯨꯝ ꯏꯝꯐꯥꯜꯗ ꯑꯗꯨꯝ ꯀꯥꯅꯔꯦ
ꯎꯝ ꯈꯔ ꯂꯨꯔꯛ ꯈꯔ ꯂꯨꯔꯗꯤ ꯏꯀ꯭ꯋꯤꯞꯃꯦꯟ ꯌꯥꯎꯔꯛꯄꯗꯗꯤ ꯎꯄꯥꯏ ꯂꯩꯇꯕꯅꯤꯅ ꯔꯤꯝꯁ ꯖꯦꯅꯤꯝꯁ ꯑꯩꯈꯣꯏ ꯃꯅꯤꯄꯨꯔꯒꯤꯗꯤ ꯑꯗꯨꯗꯒꯤ ꯄ꯭ꯔꯥꯏꯕꯦꯠ ꯍꯣꯁꯄꯤꯇꯥꯜ ꯂꯩꯔꯤ ꯃꯌꯥꯝꯁꯦ ꯇꯥꯗꯣꯏꯅꯤ ꯑꯗꯨꯕꯨꯗꯤ ꯑꯗꯨ ꯅꯠꯇꯕ ꯀꯔꯤ ꯀꯔꯤ ꯈꯔ ꯑꯗꯨꯝ ꯗꯤꯁꯇ꯭ꯔꯤꯛꯀꯤ ꯍꯣꯁꯄꯤꯇꯥꯜꯗꯁꯨ ꯑꯗꯨꯝ ꯑꯩꯅ ꯇꯥꯕꯗ ꯅꯣꯏ ꯕꯤꯁꯦꯟꯄꯨꯔ ꯗꯤꯁꯇ꯭ꯔꯤꯛ ꯍꯣꯁꯄꯤꯇꯥꯜꯗ ꯑꯗꯨꯝ ꯈꯔ ꯐꯕ ꯗꯣꯛꯇꯔ ꯂꯩ ꯁꯔꯖꯔꯤꯒꯤ ꯑꯣꯏꯒꯦꯔꯥ ꯑꯗꯨꯗꯒꯤ ꯁꯥꯏꯀꯦꯇ꯭ꯔꯤꯒꯤ ꯑꯣꯏꯒꯦꯔꯥ
ꯎꯝ ꯁꯥꯏꯀꯦꯇ꯭ꯔꯤꯒꯤꯕꯨꯗꯤ ꯐꯔꯦ ꯗꯥꯛꯇꯔ ꯒꯥꯏꯅꯦꯁꯣꯔ ꯂꯩꯔꯦꯗꯅ
ꯎꯝ ꯍꯣꯏ ꯍꯣꯏ ꯑꯗꯨꯝꯕ ꯗꯣꯛꯇꯔ ꯑꯐꯕ ꯑꯗꯨꯝ ꯈꯔ ꯌꯥꯎꯋꯦ ꯍꯥꯏ ꯃꯃꯤꯡ ꯆꯠꯄ ꯁꯦꯟꯅꯤꯌꯔ ꯊꯤ ꯑꯣꯏꯕ ꯑꯗ ꯑꯗꯨꯝ ꯑꯗꯨꯅ ꯑꯗꯨꯝ ꯌꯥꯅꯕꯩ ꯃꯑꯣꯡ ꯑꯣꯏꯗꯕ꯭ꯔꯥ ꯑꯗꯨꯝ ꯑꯌꯥꯝꯕ ꯃꯇꯝꯗ ꯏꯝꯐꯥꯜꯗꯒꯤ ꯃꯑꯣꯡ ꯂꯩꯕ꯭ꯔꯥ ꯁꯤ ꯃꯌꯥꯝ ꯑꯃ
ꯄ꯭ꯔꯣꯕ꯭ꯂꯦꯝꯁꯦ ꯑꯩꯈꯣꯏꯔꯣꯝꯒꯤꯗꯤ ꯑꯌꯥꯝꯕꯅ ꯀꯩꯅꯣꯒꯤꯒꯨꯝꯕ ꯑꯥ ꯑꯗꯨꯝ ꯗꯣꯛꯇꯔ ꯑꯐꯕ ꯂꯩꯕ ꯑꯐꯕꯉꯩꯒꯤꯗꯨꯗꯤ ꯄ꯭ꯔꯣꯕ꯭ꯂꯦꯝꯗꯤ ꯑꯌꯥꯝꯕ ꯑꯣꯏꯗꯦ ꯀꯣꯂꯣꯁꯇ꯭ꯔꯣꯜ ꯋꯥꯡꯕꯒꯨꯝꯕ ꯕꯤꯄꯤ ꯍꯥꯏ ꯑꯣꯏꯕꯒꯨꯝꯕ ꯑꯗꯨꯗꯒꯤ ꯏꯁꯥ ꯋꯦꯠ ꯍꯦꯟꯒꯠꯂꯛꯄꯒꯤ ꯑ ꯈꯨ ꯇꯥꯡ ꯆꯤꯛ ꯑꯗꯨꯒꯨꯝꯕ ꯀ꯭ꯔꯥꯎꯠ ꯀ꯭ꯔꯥꯎꯠ ꯍꯥꯏꯕ꯭ꯔꯥ ꯑꯃ ꯃꯣꯏꯒꯤ ꯑꯃ ꯂꯩꯇꯥꯅꯦ
ꯑꯣ ꯍꯣꯏ ꯌꯨꯔꯤꯌꯥ ꯍꯦꯟꯠꯂꯛꯄ ꯑꯗꯨꯅ ꯑꯍꯟ ꯑꯣꯏꯔꯀꯥꯟ ꯅꯥꯕꯗ ꯂꯩꯅꯥꯅꯤꯗ
ꯑꯣ ꯑꯍꯟ ꯉꯥꯛꯇꯅꯦ ꯅꯍꯥꯗꯗꯤ ꯄꯥꯛ ꯅꯍꯥꯗꯗꯤ ꯀꯩꯁꯨ ꯀꯥ ꯍꯦꯟꯅ ꯑꯅꯥ ꯑꯌꯦꯛ ꯂꯩꯅꯗꯤꯌꯦ ꯑꯍꯟ ꯑꯍꯟ ꯍꯥꯏꯕꯗꯤ ꯆꯤꯟꯖꯥꯛꯁꯦ ꯈꯣꯏꯔꯣꯝꯒꯤꯗꯤ ꯑꯃꯨꯛ ꯉꯥ ꯑꯇꯦꯛꯄ ꯀꯩ ꯀꯩ ꯌꯥꯝ ꯊꯥꯎꯗ ꯇꯥꯎꯔꯒ ꯌꯥꯝ ꯆꯥꯕꯅꯤꯅꯀꯣ ꯑꯗꯨꯅ ꯕꯤ ꯄꯤꯒꯤ ꯄ꯭ꯔꯣꯕ꯭ꯂꯦꯝꯁꯦ ꯌꯥꯝ ꯂꯩꯅꯩꯌꯦ
ꯑꯗꯣ ꯉꯥꯗꯣ ꯊꯥꯎꯗ ꯇꯥꯎꯗꯕꯤꯗ ꯌꯥꯏꯔꯒ ꯆꯥꯕꯗꯤ ꯄ꯭ꯔꯣꯕ꯭ꯂꯦꯝꯗꯤ ꯂꯩꯇꯕꯅꯤ ꯗ꯭ꯔꯥꯏ ꯇꯧꯔ ꯆꯥꯕꯅ ꯑꯗꯨꯅ ꯐꯠꯇꯕ꯭ꯔꯣ ꯑꯗꯨꯝ ꯌꯥꯏ ꯆꯥꯌꯥꯏ ꯇꯥꯎꯔ ꯆꯥꯏ ꯑꯗꯨꯕꯣ
ꯐꯔꯒꯁꯨ ꯑꯍꯟꯉꯩꯗꯣ ꯀꯩꯅꯣ ꯂꯥꯏꯔꯤꯛ ꯂꯥꯏꯁꯨꯒꯤ ꯃꯉꯥꯟ ꯈꯔ ꯋꯥꯠꯄꯅꯤꯅ ꯑꯗꯨꯝ ꯄꯤꯛꯏꯉꯩꯗꯩ ꯑꯗꯨꯝ ꯍꯩꯅꯈꯤꯕ ꯍꯦꯕꯤꯠ ꯑꯃ ꯂꯩꯒꯤꯕꯅꯤꯅ ꯑꯗꯨꯝ
ꯑꯦ ꯃꯣꯏ ꯑꯍꯟꯉꯩꯒꯤꯗꯤ ꯊꯥꯏꯅꯉꯩꯒꯤꯗꯤ ꯊꯥꯎꯅꯗꯤ ꯇꯥꯎ ꯆꯥꯔꯛꯑꯝꯃꯣꯏꯗ ꯃꯣꯏꯗꯤ ꯊꯥꯎ ꯊꯨꯝꯒ ꯒꯥꯏꯖꯦ ꯀꯟꯅ ꯈꯪꯄꯣꯠꯇꯦ ꯃꯇꯝꯗꯨꯗ ꯑꯌꯥꯝꯕꯅ ꯏꯟꯁꯥꯡ ꯊꯣꯡꯕ ꯇꯞꯄꯔ ꯑꯍꯟ ꯒꯩꯅ ꯊꯣꯡꯕꯗꯤ ꯊꯥꯎꯕꯨ ꯉꯧꯗꯕꯤ ꯊꯣꯡꯉꯦ ꯃꯣꯏꯗꯤ ꯑꯗꯨꯝ ꯍꯋꯥꯏ ꯊꯣꯡꯒꯦꯔꯥ ꯑꯗꯒꯤ ꯑꯃ ꯊꯣꯡꯒꯦꯔꯥ ꯑꯃ ꯊꯣꯡꯒꯦꯔꯥ ꯊꯥꯎ ꯗꯕꯤ ꯑꯌꯥꯝꯕ ꯃꯇꯝꯗ ꯃꯣꯏꯅ ꯊꯣꯡꯏꯖꯦ ꯑꯗꯨꯝ ꯍꯥꯎꯖꯨ ꯍꯥꯎꯋꯦꯕ
ꯑꯗꯨꯅ ꯑꯗꯨꯅ ꯖꯦꯅꯦꯔꯦꯁꯟ ꯑꯃꯥꯅꯤꯗꯅ ꯍꯧꯖꯤꯛꯀꯤ ꯂꯩꯔꯤꯕ ꯑꯍꯟꯉꯩ ꯍꯥꯏꯖꯒꯦ ꯗꯨꯒꯤ ꯃꯇꯝꯒꯤ ꯑꯍꯟꯉꯩꯗꯨꯗꯤ ꯀꯩꯅꯣ ꯖꯄꯥꯟ ꯋꯥꯔꯒꯤ ꯃꯇꯝꯗ ꯍꯤꯡꯍꯧꯕ ꯑꯍꯥꯟꯒꯩꯅꯦ ꯍꯥꯝꯕꯅꯤꯗ ꯍꯧꯖꯤꯛꯀꯤ ꯑꯍꯟꯉꯩ ꯍꯥꯏꯖꯦ ꯆꯍꯤ ꯌꯥꯡꯈꯩ ꯍꯨꯝ ꯐꯨ ꯑꯗꯨ ꯑꯗꯨꯉꯩꯒꯤ ꯃꯇꯝꯒꯤ ꯑꯍꯟꯉꯩꯗꯨꯗꯤ ꯀꯩꯁꯨ ꯕꯤꯄꯤ ꯅꯨꯄꯤꯒꯤ ꯄ꯭ꯔꯣꯕ꯭ꯂꯦꯝ ꯂꯩꯇꯦ ꯁꯨꯒꯔꯒꯤ ꯄ꯭ꯔꯣꯕ꯭ꯂꯦꯝ ꯀꯩꯁꯨ ꯂꯩꯇꯦꯗꯅ ꯍꯧꯖꯤꯛ ꯈꯣꯏꯒꯤ ꯑꯥ ꯑꯈꯣꯏ ꯐꯥꯗꯔ ꯍꯣꯏꯒꯤ ꯃꯔꯣꯟ ꯍꯣꯏ ꯏꯄꯥ ꯍꯣꯏꯒꯤ ꯃꯔꯣꯟ ꯆꯍꯤ ꯌꯥꯡꯈꯩ ꯍꯨꯝꯐꯨ ꯌꯥꯡꯈꯩ ꯃꯔꯤ ꯃꯉꯥ ꯍꯨꯝꯐꯨ ꯁꯤ ꯃꯇꯝꯁꯤꯗꯤ ꯀꯩꯅꯣꯒꯤ ꯃ ꯇꯝꯅꯤꯗꯅ ꯑꯗꯨꯝ ꯊꯥꯎ ꯊꯨꯝ ꯑꯗꯨꯝ ꯊꯣꯛꯂꯕ ꯃꯇꯝ ꯑꯗꯨꯝ ꯐꯖꯅ ꯆꯥꯔꯕ ꯃꯇꯝꯅꯦꯕ ꯈꯤꯇꯪ ꯂꯥꯏꯞ ꯁ꯭ꯇꯥꯏꯜꯗꯣ ꯈꯤꯇꯪ ꯆꯦꯟꯖ ꯇꯧꯔꯕ ꯃꯇꯝꯅꯦꯕ ꯑꯗꯨꯅ ꯄ꯭ꯔꯣꯕ꯭ꯂꯦꯝꯖꯦ ꯑꯌꯥꯝꯕ ꯑꯗꯨꯃꯥꯏꯅ ꯂꯩꯌꯦ ꯑꯗꯨꯅ ꯈꯣꯏꯅ ꯈꯤꯇꯪ ꯄꯥꯝꯕꯖꯦ ꯕꯤ ꯄꯤꯒꯨꯝꯕ ꯀꯔꯤꯒꯨꯝ
ꯁꯨꯝ ꯌꯥꯕ ꯎꯝ ꯊꯥꯎ ꯊꯨꯝ ꯑꯗꯣ ꯐꯠꯄ ꯑꯣꯏꯗ꯭ꯔꯦ ꯅꯪꯅꯖꯨ ꯁꯦꯝꯗꯣꯛꯄ ꯌꯥꯕꯗ ꯑꯗꯨꯝ ꯀꯩꯅꯣ ꯇꯧꯔꯣ ꯉꯥꯗꯣ ꯃꯩꯗ ꯌꯥꯏꯕꯅꯤ ꯈꯪꯗꯦ ꯗ꯭ꯔꯥꯏ ꯇꯧꯕꯅꯤ ꯈꯪꯗꯦ ꯗꯥꯏꯟ ꯇꯧꯔ ꯆꯥꯔꯣ ꯊꯥꯎ ꯍꯥꯞꯄꯗꯣ ꯐꯠꯇꯦ ꯈꯣꯠꯇꯦ ꯅꯪꯅꯖꯨ ꯈꯔ ꯍꯥꯏꯌꯨ ꯀꯩꯅꯣ ꯑꯗꯨꯗꯤ ꯅꯪꯅ ꯍꯥꯏꯕꯩ ꯃꯈꯥꯖꯨ ꯄꯣꯜꯂꯦ ꯅꯁꯥ ꯂꯥꯏꯔꯤꯛ ꯂꯥꯏꯁꯨ ꯍꯩꯔ ꯅꯣꯏꯅ ꯍꯥꯏꯒꯗꯕꯅꯤ ꯑꯗꯨꯗꯤ ꯑꯍꯟꯉꯩꯗꯨꯗꯤ ꯑꯍꯟꯒꯩꯅꯦ ꯃꯣꯏ ꯂꯩ
ꯑꯥꯏꯌꯦ ꯈꯣꯏꯅ-ꯈꯣꯏꯅ-ꯈꯣꯏꯅ ꯍꯥꯏ ꯑꯈꯣꯏꯅ ꯍꯥꯏꯕꯗꯨꯅꯗꯤ ꯈꯣꯏꯒꯤ ꯌꯨꯝꯒ ꯀꯤ ꯐꯦꯃ꯭ꯂꯤ ꯈꯛꯀꯤ ꯑꯗꯨꯝ ꯍꯥꯏꯕꯅꯤꯗꯅ ꯑꯗꯨꯝ ꯑꯈꯣꯏꯅ ꯒ꯭ꯌꯥꯟ ꯇꯥꯕꯩ ꯑꯗꯨꯝ ꯑꯦ ꯁꯤ ꯇꯧꯒꯅꯨ ꯁꯤ ꯇ ꯁꯤ ꯇꯧꯒꯅꯣ ꯐꯩ ꯐꯠꯇꯦ ꯑꯗꯨꯝ ꯍꯥꯏꯕꯅꯤ ꯑꯅ ꯑꯗꯨ ꯅꯠꯇꯕ ꯑꯗꯨꯝ ꯑꯇꯣꯞꯄ ꯑꯈꯣꯏꯅ ꯍꯥꯏꯕ ꯑꯈꯣꯏꯅ ꯃꯤ ꯃꯤ ꯈꯨ ꯇꯤꯡꯒꯤ ꯍꯥꯏꯕ ꯉꯝꯕꯗꯤ ꯅꯠꯇꯦꯗꯅ ꯑꯗꯨꯗꯨꯅ ꯈꯤꯇꯪ ꯑ ꯑꯦꯋꯥꯔꯅꯦꯁꯀꯨꯝ ꯕꯥ ꯑꯗꯨꯒꯤ ꯄ꯭ꯔꯣꯒꯥꯝ ꯌꯥꯝ ꯁꯤꯜꯍꯟꯅꯤꯡꯕ ꯍꯥꯏꯇꯥꯔꯦ ꯑꯦꯁ ꯑꯦꯋꯥꯔꯅꯦꯁ ꯄꯤꯕꯁꯦ ꯈꯤꯇꯪ ꯋꯥꯠꯂꯦꯗꯅ ꯑꯦꯋꯥꯔꯅꯦꯁꯀꯤ ꯄ꯭ꯔꯣꯒꯥꯝꯖꯦ ꯈꯔ ꯋꯥꯠꯂꯦꯗꯅ
ꯑꯦꯋꯥꯔꯅꯦꯁꯀꯤꯗꯨ ꯑꯗꯨꯒꯤ ꯅꯠꯇꯕ ꯑꯩꯅ ꯍꯥꯏꯖꯦ ꯑꯦꯕ꯭ꯔꯤ ꯏꯅꯤꯁꯦꯇꯤꯞ ꯑꯦꯕ꯭ꯔꯤ ꯊꯕꯛ ꯈꯨꯗꯤꯡꯃꯛꯁꯦ ꯅꯪ ꯐꯦꯃ꯭ꯂꯤꯗꯒꯤ ꯅꯪ ꯏꯟꯗꯤꯕꯤꯖ꯭ꯋꯦꯜꯂ ꯉꯥꯅꯝ ꯒ꯭ꯌꯥꯟ ꯇꯥꯒꯗꯕꯅꯤ ꯏꯟꯗꯤꯕꯤꯖ꯭ꯋꯦꯜ ꯒ꯭ꯌꯥꯟ ꯇꯥꯔꯕ ꯃꯇꯨꯡꯗ ꯅꯪ ꯐꯦꯃ꯭ꯂꯤ ꯒ꯭ꯌꯥꯟ ꯇꯥꯍꯟꯒꯗꯕꯅꯦ ꯐꯦꯃ꯭ꯂꯤ ꯑꯃꯥ ꯒ꯭ꯌꯥꯟ ꯇꯥꯕ ꯃꯇꯨꯡꯗ ꯐꯦꯃ꯭ꯂꯤ ꯑꯅꯤ ꯒ꯭ꯌꯥꯟ ꯇꯥꯍꯟꯒꯗꯕꯅꯤ ꯐꯦꯃ꯭ꯂꯤ ꯑꯅꯤ ꯒ꯭ꯌꯥꯟ ꯇꯥꯔꯕ ꯃꯇꯨꯡꯗ ꯐꯦꯃ꯭ꯂꯤ ꯃꯔꯤ ꯑꯗꯨ ꯃꯔ ꯃꯊꯪ ꯃꯊꯪ ꯃꯊꯪ ꯁꯟꯗꯣꯛꯈ꯭ꯔꯀꯟꯗ ꯂꯩꯀꯥꯏ ꯑꯝ ꯒ꯭ꯌꯥꯟ ꯇꯥꯔꯅꯤ ꯂꯩꯀꯥꯏ ꯑꯃ ꯒ꯭ꯌꯥꯟ ꯇꯥꯕꯗꯩ ꯂꯩꯀꯥꯏ ꯑꯅꯤ ꯒ꯭ꯌꯥꯟ ꯇꯥꯔꯛꯀꯅꯤ ꯑꯗꯩ ꯀꯦꯟꯗ꯭ꯔ ꯑꯃꯥ ꯇꯥꯔꯛꯀꯅꯤ ꯀꯦꯟꯗ꯭ꯔ ꯑꯃꯥ ꯇꯥꯔꯛꯄ ꯗꯤꯁꯇ꯭ꯔꯤꯛ ꯑꯃꯥ ꯇꯥꯔꯛꯀꯅꯤ ꯑꯥꯏꯟ ꯇꯞꯅ-ꯇꯞꯅ-ꯇꯞꯅ ꯁꯞ ꯗꯤꯕꯤꯖꯟ ꯗꯤꯕꯤꯖꯟ ꯗꯤꯕꯤꯖꯟ ꯗꯤꯕꯤꯖꯟ ꯅꯥꯏ ꯇꯧꯔꯀꯥꯟꯗ ꯂꯥꯁꯇ ꯁ꯭ꯇꯦꯠꯁꯦ ꯒ꯭ꯌꯥꯟ ꯇꯥꯕꯗꯣ ꯑꯣꯏꯗꯣꯏꯅꯦ ꯑꯗꯣ ꯍꯥꯏꯗꯤ ꯐꯦꯃ꯭ꯂꯤ ꯈꯛꯀꯣ ꯍꯥꯟꯅ ꯒ꯭ꯌꯥꯟ ꯇꯥꯍꯜꯂꯣ ꯑꯗꯨꯗꯒꯤ ꯅꯣꯏ ꯏꯃꯥꯍꯣꯏ ꯑꯗꯨꯗꯒꯤ ꯅꯣꯏ ꯕꯣꯛ ꯍꯣꯏ ꯑꯗꯒꯤ ꯅꯣꯏ ꯕꯥꯍꯣꯏ ꯁꯨꯝ ꯊꯕꯛ ꯆꯠꯊꯣꯛꯄꯗ ꯑꯦ ꯏꯆꯥꯅꯨꯄꯥꯅ ꯍꯥꯏ ꯍꯥꯏꯔꯝꯃꯦ ꯑꯗꯨ ꯐꯠꯂꯝꯗ꯭ꯔꯦ ꯃꯣꯏꯗꯤ ꯑꯃꯅꯕꯨ ꯐꯠꯇꯦ ꯍꯥꯏꯗꯤ ꯇꯧꯅꯗꯕꯅꯦꯕ ꯑꯍꯟꯉꯩꯗꯤ ꯑꯗꯨꯗꯒꯤ ꯆꯠꯅ ꯕꯤ ꯂꯩꯗꯅ ꯍꯩꯅꯕꯤ ꯑꯣꯏꯗꯅ ꯄꯠ ꯇꯪ ꯁꯟꯗꯣꯛꯈꯤꯗꯅ ꯅꯪ ꯅꯪꯅ ꯉꯥꯡꯕ ꯄꯣꯠꯇꯨꯅ ꯂꯩꯋꯥ ꯑꯣꯢ ꯑꯣꯏꯔꯛꯇꯣꯏꯅꯦ ꯑꯗꯨ ꯈꯔ ꯈꯔ ꯁꯟꯗꯣꯛꯑꯣ ꯍꯥꯏꯗꯤ ꯑꯍꯟꯉꯩꯗꯖꯨ ꯍꯥꯏꯕ ꯌꯥꯕ ꯃꯑꯣꯡꯗ ꯐꯖꯅ ꯑꯦ ꯐ꯭ꯂꯦꯟ ꯇꯧꯕ ꯍꯥꯏꯇꯥꯔꯦ ꯈꯣꯏꯅ ꯊꯥꯎ ꯆꯥꯔꯤꯖꯦ ꯁꯤꯅ ꯍꯌꯦꯡ ꯀꯣꯟꯅ ꯑꯁꯤꯗ ꯀꯣꯂꯦꯁꯇ꯭ꯔꯣꯜ ꯑꯦꯜ ꯗꯤ ꯁꯤ ꯑꯩꯁ ꯗꯤ ꯑꯩꯁ ꯕꯤ ꯑꯦꯜ ꯃꯌꯥꯝ ꯂꯩꯔꯤ ꯀꯣꯂꯦꯁꯇ꯭ꯔꯣꯜ ꯁꯤꯖꯤꯅ ꯋꯥꯡꯈꯠꯂꯗꯤ ꯂꯩꯗꯦꯛ ꯇꯧꯔꯛꯄ ꯌꯥꯏ ꯊꯥꯎꯁ ꯊꯥꯎ ꯑꯣꯏꯕ ꯄꯣꯠꯁꯤꯅ ꯁꯤꯡꯂꯤ ꯕ꯭ꯂꯣꯒꯦꯠ ꯇꯧꯔꯀꯥꯟꯗ ꯐꯕ ꯑꯣꯏꯔꯛꯏ ꯐꯠꯇꯕ ꯑꯣꯏꯔꯛꯏ ꯑꯗꯣ ꯅꯪꯅ ꯍꯥꯏꯒꯗꯝꯅꯦ ꯂꯥꯏꯔꯤꯛ ꯂꯥꯏꯁꯨ ꯍꯩꯕ ꯅꯣꯏꯅ ꯑꯗꯨ ꯐꯖꯅ ꯍꯥꯏꯗ꯭ꯔꯤꯉꯩꯗꯤ ꯃꯣꯏꯖꯨ ꯇꯥꯔꯣꯏ ꯃꯣꯏꯅꯖꯨ ꯏꯟꯖꯨ ꯏꯜꯂꯣꯏꯕ ꯑꯗꯨꯗꯩ ꯀꯔꯤꯅꯣꯖꯨ ꯈꯪꯗꯕ ꯑꯁ ꯑꯉꯥꯡꯉꯩꯅ ꯉꯥꯡꯏꯖꯤꯕꯨꯅ ꯃꯃꯨꯠ ꯁꯦꯡꯅ ꯍꯥꯏꯔ ꯗꯤ ꯃꯣꯏꯖꯨ ꯈꯪꯕꯅꯦꯕ ꯈꯣꯏꯖꯨ ꯇꯧꯔꯤꯅꯤ ꯑꯩꯅ ꯍꯥꯏꯔꯤꯅꯤ ꯁꯤꯁꯤꯅ ꯁꯤꯅꯤ ꯁꯤ ꯐꯠꯇꯕ ꯌꯥꯎꯏ ꯁꯤ ꯑꯐꯕꯅ ꯁꯤ ꯌꯥꯎꯏ ꯁꯤ ꯆꯥꯁꯤ ꯂꯐꯨꯒꯨꯝꯕ ꯌꯥꯝ ꯆꯥꯕ ꯀꯥꯟꯁꯤ ꯄꯥꯝꯅꯗꯝꯅꯦꯕ ꯑꯗꯨ ꯊꯥꯏꯅꯉꯥꯏ ꯑꯍꯟꯉꯩ ꯍꯥꯏꯇꯥꯔꯦ ꯁꯦꯕꯣꯠ ꯆꯥꯕꯁꯨ ꯄꯥꯝꯗꯝꯅꯦ ꯑꯍꯟꯈꯩꯁꯦ ꯁꯦꯕꯣꯠꯇꯤ ꯃꯣꯏ ꯃꯇꯝ ꯑꯃ ꯂꯥꯜ ꯆꯥꯕ ꯊꯛꯄ ꯆꯥꯛ ꯇꯥꯡꯕ ꯅꯪꯕꯗ ꯁꯦꯕꯣꯠꯀꯨꯝꯕ ꯃꯣꯏꯌꯥꯝ ꯆꯥꯔꯤꯁꯦ ꯃꯥꯏꯔꯦꯟꯒꯨꯝꯕ ꯍꯩꯀꯛꯀꯨꯝꯕ ꯌꯥꯝ ꯆꯥꯔꯛꯑꯦ ꯍꯥꯏꯌꯦ ꯑꯗꯨꯅ ꯃꯣꯏ ꯁꯨꯝꯕꯁꯦ ꯌꯥꯝ ꯆꯥꯅꯤꯡꯒꯟ ꯆꯥꯅꯤꯡꯒꯟꯗꯕꯅꯦꯕ ꯑꯗꯨꯗ ꯃꯣꯏ ꯁꯦꯕꯣꯠ ꯌꯥꯝ ꯆꯥꯕꯩ ꯀꯥꯟꯅꯕꯁꯦ ꯁꯦꯕꯣꯠꯁꯦ ꯐꯥꯏꯕꯔꯅꯦꯕ ꯊꯤ ꯐꯥꯏꯕ ꯅꯨꯡꯉꯥꯏꯅꯤ ꯕꯣꯗꯤꯒꯤꯗꯁꯨ ꯀꯩ ꯀꯥ ꯌꯥꯝ ꯀꯥꯟꯅꯕ ꯄꯤꯔꯦ ꯐꯥꯏꯕꯔ ꯑꯣꯏꯕ ꯄꯣꯠꯁꯤꯗꯤ ꯃꯁꯦꯟ ꯃꯔꯥꯡ ꯉꯥꯛꯇꯅꯤꯅꯀꯣ ꯈꯣꯡ ꯍꯥꯝꯕ ꯅꯨꯡꯉꯥꯏꯅꯤ ꯑꯗꯨ ꯃꯌꯥꯝꯗꯨꯒꯤ ꯃꯔꯝ ꯑꯣꯏꯔꯀꯥꯟꯗ ꯁꯦꯕꯣꯠꯀꯨꯝꯕꯁꯦ ꯌꯥꯝ ꯄꯤꯖꯩꯌꯦꯕ ꯑꯩꯗꯤ ꯁꯦꯕꯣꯠꯀꯨꯝꯕ ꯑꯗꯒꯤ ꯂꯐꯨꯒꯨꯝꯕ ꯐꯥꯏꯕꯔ ꯌꯥꯝ ꯌꯥꯎꯕ ꯍꯥꯏꯇꯥꯥꯔꯦ ꯅꯪꯁꯨ ꯈꯔ ꯕꯦꯂꯦꯟꯁ ꯑꯣꯏꯕ ꯈꯔ ꯐꯕ ꯗꯥꯏꯠ ꯍꯥꯏꯇꯥꯔꯦ ꯑꯍꯜ ꯂꯃꯟ ꯄꯤꯖꯕ ꯌꯥꯕ ꯊꯤꯗꯣꯛꯑꯣ ꯀꯩꯅꯣ ꯑꯗꯨꯒ ꯄꯤꯖꯧ
ꯂꯐꯨꯕꯨꯗꯤ ꯌꯥꯝ ꯄꯤꯖꯩꯌꯦ ꯂꯐꯨꯒ ꯃꯡꯒꯟꯒ ꯇꯧꯔ ꯏꯔꯣꯟꯕꯕꯨꯗꯤ ꯌꯥꯝ ꯄꯤꯖꯩꯌꯦ ꯑꯗꯣ ꯀꯩꯅꯣ ꯀꯨꯝꯕ ꯑꯥ ꯁꯦꯕꯣꯠꯀꯨꯝꯕꯗꯗꯤ ꯆꯥꯎ ꯍꯥꯏꯕ ꯄꯥꯛ ꯌꯥꯗꯦ ꯁꯦꯕꯣꯠꯇꯨꯗꯤ ꯆꯅꯤꯡ ꯆ ꯈꯨꯠꯇꯣꯟ ꯐꯥꯎ ꯂꯨꯞ ꯅꯇꯦꯕ ꯑꯗꯨꯝ ꯁꯦꯕꯣꯠ ꯊꯣꯡꯉꯒꯗꯤ ꯉꯥ ꯃꯦꯠꯄꯅꯤ ꯈꯪꯗꯦ ꯉꯥ ꯉꯧꯕꯅꯤ ꯈꯪꯗꯦ ꯇꯧꯔꯒ ꯑꯗꯨꯝ ꯇꯣꯉꯥꯟꯅ ꯃꯁꯥꯅ ꯑꯗꯨꯝ ꯆꯥꯖꯩꯌꯦꯕ
ꯁꯦꯕꯣꯠꯇꯣ ꯅꯪꯅ ꯅꯪꯅꯁꯨ ꯍꯥꯏꯒꯗꯝꯅꯤ ꯁꯦꯕꯣꯠꯁꯤꯗ ꯐꯥꯢꯕꯔ ꯌꯥꯎꯔꯤ ꯌꯥꯎꯔꯤ ꯐꯥꯏꯕꯔꯁꯤꯅ ꯍꯌꯦꯡ ꯑꯍꯟ ꯑꯣꯏꯁꯤꯜꯂꯛꯑꯃꯤꯅ ꯈꯣꯡ ꯍꯥꯝꯕ ꯅꯨꯡꯉꯥꯏꯇꯕ ꯑꯣꯏꯁꯨ ꯁꯤꯒꯤ ꯐꯥꯏꯕꯔꯁꯤꯅ ꯈꯣꯡ ꯍꯥꯝꯕ ꯅꯨꯡꯉꯥꯏꯍꯟꯗꯣꯏꯅꯤ ꯑꯗꯨꯗꯒꯤ ꯄꯣꯠ ꯏꯁꯥꯃꯛꯇꯗ ꯑꯣꯏꯔꯁꯨ ꯃꯁꯤꯟ ꯃꯔꯥꯡ ꯍꯥꯏ ꯄꯣꯠꯁꯤꯅ ꯀꯥꯟꯅꯕ ꯃꯌꯥꯝ ꯄꯤꯗꯨꯅ ꯁꯦꯕꯣꯠ ꯆꯥꯁꯤ ꯁꯦꯕꯣꯠ ꯐꯩ ꯑꯍꯥꯎꯕ ꯈꯛ ꯊꯤ ꯌꯥꯗꯕ ꯑꯍꯥꯎꯕ ꯊꯤꯔꯗꯤ ꯀꯨꯏꯅ ꯍꯤꯡꯉꯔꯣꯏ ꯄꯨꯟꯁꯤ ꯅꯨꯡꯁꯥꯡꯉꯔꯣꯏ ꯃꯣꯢ ꯄꯨꯟꯁꯤ ꯀꯨꯏꯅ ꯍꯤꯡꯒꯦ ꯍꯥꯏꯔꯗꯤ ꯑꯈꯣꯏꯒ ꯀꯨꯏ ꯐꯁꯤ ꯍꯥꯏꯔꯗꯤ ꯁꯤ ꯆꯥꯁꯤ ꯁꯤ ꯊꯛꯁꯤꯗꯣ ꯅꯪꯅꯁꯨ ꯍꯥꯏꯕꯤꯒꯗꯕꯅꯦ ꯅꯪ ꯍꯥꯢ ꯃꯣꯏ ꯍꯥꯏꯗ꯭ꯔꯤꯉꯩ ꯌꯥꯗꯝꯅꯦꯕ ꯃꯣꯏꯗꯤ ꯑꯈꯣꯏꯅꯀ ꯐꯩꯒ ꯍꯥꯏꯕ ꯄꯣꯠꯁꯦ ꯇꯧꯕꯅꯦꯕ ꯑꯉꯥꯡ ꯃꯆꯥꯅ ꯇꯧꯕꯩ ꯇꯥꯏꯞꯇ ꯑꯉꯥꯡ ꯃꯆꯥꯗꯨꯝ ꯑꯣꯏꯔꯛꯑꯕꯅꯦꯕ ꯑꯍꯟ ꯑꯣꯏꯔꯛꯄ ꯍꯥꯏꯁꯦ ꯑꯗꯒꯤ ꯊꯥꯏꯅ ꯃꯣꯏꯅ ꯈꯪꯉꯝꯕ ꯃꯍꯩ ꯃꯁꯤꯡ ꯃꯌꯥꯝꯗꯨꯁꯨ ꯑꯅꯧꯕ ꯃꯌꯥꯝ ꯂꯥꯛꯇꯅ ꯁꯤꯟꯗꯣꯛꯈꯤꯕ ꯑꯗꯨꯅ ꯑꯩꯈꯣꯏꯅ ꯊꯦꯡꯅꯕ ꯄꯣꯠꯁꯤꯒ ꯃꯣꯏꯅ ꯊꯦꯡꯅꯕ ꯄꯣꯠꯁꯤꯒ ꯑꯗꯨꯝꯁꯨ ꯈꯔ ꯈꯦꯠꯅꯩꯑꯦꯕ ꯍꯥꯏꯕ ꯌꯥꯕ ꯇꯧꯕ ꯌꯥꯕꯗꯣ ꯈꯔ ꯅꯪꯅ ꯑꯗꯨꯝ ꯁꯟꯗꯣꯛꯄꯤꯔꯣ ꯑꯥ ꯂꯦꯚꯦꯜ ꯂꯦꯚꯦꯜ ꯂꯦꯚꯦꯜ ꯕꯥꯢ ꯂꯦꯚꯦꯜ ꯂꯥꯛꯑꯀꯥꯟꯗ ꯑꯐꯕ ꯁꯃꯥꯖ ꯑꯝ ꯑꯣꯏꯍꯟꯅꯕ ꯍꯣꯠꯅꯔꯅꯤ
ꯎꯝ
ꯑꯗꯨꯒꯤ ꯉꯁꯥꯏꯒꯤ ꯗꯣꯛꯇꯔ ꯆꯠꯄꯩ ꯋꯥꯔꯤꯗꯣ ꯑꯗꯨꯗꯤ ꯅꯣꯢꯗꯤ ꯑꯗꯣ ꯅꯥꯕꯨ ꯅꯥꯔꯛꯑꯗꯤ ꯗꯣꯛꯇꯔ ꯊꯥ ꯈꯨꯗꯤꯡꯒꯤ ꯍꯞꯇꯥ ꯈꯨꯗꯤꯡꯒꯤ ꯏꯝꯐꯥꯜꯗ ꯁꯨꯝ ꯆꯠꯂꯦ
ꯏꯝꯐꯥꯜ ꯅꯠꯇꯗꯤ ꯎꯄꯥꯏ ꯂꯩꯇꯦꯗ ꯑꯗꯨꯝ ꯏꯝꯐꯥꯜꯗ ꯑꯗꯨꯝ ꯆꯠꯂꯦ ꯒꯥꯔꯤ ꯔꯤꯖꯥꯕ ꯇꯧꯔꯦ ꯑꯗꯨꯗꯒꯤ ꯑꯗꯨꯝ ꯆꯠꯂꯦ ꯏꯝꯐꯥꯜꯗ ꯑꯗꯨꯝ ꯆꯦꯀꯞ ꯆꯦꯛꯀꯞ ꯃꯛꯇ ꯂꯥꯛꯑꯒꯁꯨ ꯑꯗꯨꯝ ꯏꯝꯐꯥꯜ
ꯑꯗꯨꯗꯤ ꯁꯦꯜ ꯌꯥꯝ ꯆꯪꯕꯩ ꯃꯑꯣꯡꯅꯤꯅꯦ ꯍꯥꯏꯁꯤꯅꯗꯤ
ꯁꯦꯜꯗꯤ ꯑꯗꯨꯝ ꯆꯪꯉꯦ ꯅꯥꯕꯨ ꯅꯥꯔꯒꯗꯤ ꯁꯦꯜ ꯍꯥꯏꯁꯤꯗꯤ ꯑꯗꯨꯝ ꯆꯪꯗꯕ ꯌꯥꯗ꯭ꯔꯕꯅꯤꯗꯅ ꯁꯦꯜ ꯁꯦꯜꯅ ꯃꯤ ꯍꯤꯡꯉꯤꯕꯅꯤ ꯁꯦꯜ ꯃꯤ ꯁꯦꯜ ꯂꯩꯇ꯭ꯔꯒꯗꯤ ꯃꯤ ꯁꯤꯗꯣꯔꯤꯃꯤ ꯁꯦꯜ ꯁꯦꯜ ꯂꯩꯕꯨꯗꯨꯅꯕꯨ ꯑꯗꯨꯝ ꯃꯤ ꯍꯤꯡꯉꯤꯃꯦꯕ ꯅꯥꯔꯛꯑꯦ ꯌꯦꯛꯂꯦ ꯍꯥꯏꯁꯦ ꯑꯗꯨꯝ ꯒꯨꯂꯤ ꯍꯤꯗꯥꯛ ꯒꯨꯂꯤ ꯃꯌꯥꯝ ꯏꯔꯛꯀꯅꯤ ꯑꯗꯨꯝ ꯇꯦꯁ ꯃꯌꯥꯝ ꯇꯧꯔꯛꯀꯅꯤ ꯑꯗꯩ ꯆꯠꯊꯣꯛ ꯆꯠꯁꯤꯟꯒꯤꯒꯤ ꯈꯨꯗꯣꯡ ꯆꯥꯕꯁꯨ ꯌꯥꯎꯋꯤ ꯆꯥꯗꯕꯁꯨ ꯌꯥꯎꯋꯤ ꯈꯤꯇꯪ ꯀꯩꯅꯣ ꯑꯣꯏꯔꯒꯗꯤ ꯈꯤꯇꯪ ꯏꯃꯥꯔꯖꯦꯟꯁꯤ ꯑꯣꯏꯔꯒꯗꯤ ꯒꯔꯤ ꯋꯥꯏ ꯨꯕ ꯑꯃꯨꯛ ꯆꯠꯀꯅꯤ ꯒꯥꯔꯤꯗꯣ ꯏꯁꯥꯒꯤ ꯂꯩꯇꯕꯅꯤꯅ ꯈꯨꯜ ꯂꯩꯀꯥꯏꯒꯤ ꯃꯤ ꯃꯤꯒꯤ ꯒꯥꯔꯤ ꯊꯤꯔꯅꯤ ꯑꯗꯨꯗꯨꯒ ꯑꯃꯨꯛ ꯔꯤꯖꯥꯔꯕ ꯇꯧꯔ ꯆꯠꯂꯅꯤ ꯒꯥꯔꯤ ꯐꯪꯕ ꯐꯪꯗꯕ ꯒꯥꯔꯤ ꯂꯩꯕ ꯂꯩꯇꯕ ꯑꯗꯨꯝ ꯃꯌꯥꯝ ꯌꯥꯎꯋꯦꯕ ꯆꯠꯁꯦ ꯍꯥꯏꯔꯒꯁꯨ ꯌꯥꯔꯛꯇꯕ ꯑꯗꯨꯗꯨꯅ ꯀꯩꯅꯣ ꯂꯥꯏꯟ ꯆꯦꯜꯂꯤꯕ ꯒꯥꯔꯤꯉꯩꯁꯦ ꯑꯃꯨꯛ ꯑ ꯀꯩꯅꯣ ꯇꯥꯟꯅ ꯑꯃꯨꯛ ꯁꯦꯟꯗ꯭ꯔꯥ ꯇꯥꯟꯅ ꯑꯃꯨꯛ ꯆꯠꯂꯨꯔꯒ ꯑꯃꯨꯛ ꯐꯥꯔꯒ ꯔꯤꯖꯥꯕ ꯑꯃꯨꯛ ꯄꯨꯈꯠꯂꯅꯤ ꯔꯤꯖꯥꯕꯇꯨꯒꯤ ꯃꯣꯏꯒꯤ ꯄꯩꯁꯥ ꯂꯨꯄꯥ ꯂꯤꯁꯤꯡ ꯑ ꯑꯅꯤꯃꯨꯛꯀꯤ ꯆꯥꯡꯗꯤ ꯑꯗꯨꯝ ꯂꯧꯒ꯭ꯔꯅꯤ
ꯎꯝ
ꯑꯗꯨ ꯀꯨꯝꯃꯛꯄꯒꯤꯁꯨ ꯑꯅꯥꯟ ꯑꯅꯥꯕꯗꯣ ꯌꯥꯎꯔꯕꯅꯤ ꯉꯥꯏꯍꯥꯛ ꯉꯥꯏꯕꯤꯔꯣ ꯑꯗꯨ ꯇꯧꯕꯤꯔꯣ ꯑꯗꯨ ꯇꯧꯔꯣ ꯍꯥꯏꯔꯒ ꯄꯨꯂꯞ ꯒꯥꯔꯤꯗꯗ ꯂꯨꯄꯥ ꯂꯤꯁꯤꯡ ꯑꯅꯤ ꯑꯍꯨꯝ ꯆꯪꯈ꯭ꯔꯅꯤ ꯑꯗꯨꯗ ꯌꯦꯡꯕꯒꯤ ꯇꯦꯁ ꯇꯧꯕ ꯑꯃꯨꯛ ꯍꯥꯏꯔꯛꯑꯅꯤ ꯈꯨꯗꯛ ꯇ ꯑꯗꯨꯝ ꯏꯃꯥꯔꯖꯦꯟꯁꯤꯒꯤ ꯑꯣꯏꯅ ꯄꯨꯈꯠꯄꯅꯤꯅ ꯑꯗꯨꯝ ꯇꯦꯁ ꯇꯧꯕꯒꯤ ꯄꯩꯁꯥ ꯑꯃꯨꯛ ꯆꯪꯉꯅꯤ ꯑꯗꯩ ꯍꯤꯗꯥꯛ ꯂꯥꯡꯊꯛ ꯂꯩꯕꯒꯤ ꯕꯤ ꯄꯤ ꯍꯥꯏꯁꯤꯃꯛꯇꯕꯨ ꯑꯗꯨꯝ ꯂꯥꯏꯞꯇꯥꯏꯝ ꯑꯗꯨꯝ ꯆꯥꯗ꯭ꯔꯣꯕ ꯒꯨꯂꯤꯒꯨꯝꯕꯅꯦꯕ ꯃꯣꯏꯖꯤꯗꯤ ꯑꯗꯨꯝ ꯆꯥꯕꯕꯨ ꯍꯧꯒ꯭ꯔꯗꯤ ꯆꯥꯕꯁꯨ ꯀꯛꯄ ꯌꯥꯗꯕꯅꯤꯅ ꯑꯗꯨꯝ ꯅꯨꯡꯇꯤꯒꯤ ꯄꯤꯖꯔꯦ ꯍꯜꯂꯣ
ꯇꯥꯏꯌꯦ ꯇꯦꯁꯅꯨꯡ ꯇꯧꯕꯗꯣ ꯍꯜꯂꯣ ꯇꯦꯁ ꯅꯨꯡ ꯇꯧꯕꯗꯣ ꯅꯪ ꯇꯦꯁꯇꯪ ꯇꯧꯕ ꯍꯥꯏꯔꯦ ꯑꯗꯨ ꯇꯦꯁ ꯑꯃ ꯍꯥꯏꯗꯤ ꯑꯦꯜ ꯑꯦꯐ ꯇꯤ ꯑꯃ ꯇꯧꯕꯩ ꯍꯥꯏꯔꯣ ꯇꯤ ꯇꯧꯕꯩ ꯍꯥꯏꯔꯣ ꯂꯤꯄꯤꯠ ꯄ꯭ꯔꯣꯐꯥꯏꯜꯒꯨꯝꯕ ꯐꯥꯁꯇꯤꯡꯒꯨꯝꯕꯁꯤꯗꯤ ꯈꯔ ꯕꯦꯔꯥ ꯀꯥꯕꯅꯦꯕ ꯏꯄ꯭ꯔꯨꯞꯄ꯭ꯔꯣꯐꯥꯂꯤ ꯁꯤꯡꯉꯜ
ꯅꯣꯡꯃꯗꯁꯨ ꯈꯨꯗꯛꯇꯁꯨ ꯔꯤꯖꯜꯗꯣ ꯄꯤꯕꯤꯗ꯭ꯔꯦ ꯑꯩꯈꯣꯏꯅ ꯂꯝꯒ ꯂꯥꯞ ꯄꯅꯤꯅ ꯑꯗꯨꯝ ꯈꯨꯗꯛꯇ ꯔꯤꯖꯜꯗꯣ ꯄꯥꯝꯃꯤꯗꯅ ꯑꯗꯨ ꯔꯤꯖꯜꯗꯣ ꯃꯨꯛ ꯂꯧ ꯂꯥꯛꯑꯅꯤ ꯔꯤꯖꯜꯗꯣ ꯑꯃꯨꯛ ꯌꯦꯡꯍꯜꯂꯅꯤ ꯑꯗꯨꯅ ꯄ꯭ꯔꯣꯕ꯭ꯂꯦꯝ ꯈꯤꯇꯪ ꯂꯩꯔꯝꯃꯤ ꯍꯥꯏꯗꯤ ꯂꯩꯔꯝꯃꯤꯕ ꯀꯩꯅꯣꯗꯨꯗ ꯑꯃꯨꯛ ꯌꯦꯡꯗꯨꯏꯅꯦꯕ ꯌꯦꯡꯕ ꯃꯊꯧ ꯑꯃꯨꯛ ꯇꯥꯏꯌꯦꯕ
ꯑꯗꯣ ꯑꯩꯅ ꯍꯥꯏꯗꯤ ꯇꯦꯁ ꯇꯧꯕꯗꯣ ꯉꯥꯏꯍꯥꯛ ꯂꯩꯇꯅ ꯏꯝꯐꯥꯜ ꯆꯠꯅꯕ꯭ꯔꯥ ꯑꯅꯛꯄꯗ ꯇꯦꯁ ꯇꯧꯐꯝ ꯂꯩꯕ꯭ꯔꯥ ꯁꯤꯅꯦ ꯑꯩꯅ ꯍꯪꯉꯤꯗꯤ ꯈꯪꯅꯤꯡꯉꯤ ꯈꯪꯅꯤꯡꯉꯤ ꯁꯨꯃꯥꯏ
ꯑꯣꯏ ꯑꯅꯛꯄꯗꯕꯨꯗꯤ ꯂꯩꯌꯦ ꯑꯗꯣ ꯂꯩꯔꯒꯁꯨ ꯑꯗꯨꯝ ꯑꯅꯛꯄꯗ ꯑꯗꯨꯝ ꯇꯧꯋꯤ ꯑꯗꯨꯒꯨꯝꯕ ꯃꯆꯥ ꯃꯁꯨꯗꯨꯕꯨꯗꯤ ꯑꯗꯨꯝ ꯇꯧꯗ ꯌꯥꯗꯕ ꯃꯆꯥ ꯃꯁꯨ ꯑꯗꯨꯒꯨꯝꯕ ꯑꯦꯜ ꯑꯦꯐ ꯇꯤ ꯀꯦꯠ
ꯃꯣꯏꯅ ꯇꯧꯔꯣ ꯍꯥꯏꯕ ꯇꯦꯁ ꯁꯣꯝꯅ ꯑꯅꯛꯄꯗ ꯊꯧꯔꯥꯎ ꯄꯨꯔꯒ ꯑꯗꯨꯝ ꯀꯩꯅꯣꯗ ꯆꯨꯝꯅ ꯈꯛꯀꯤ ꯔꯤꯄꯣꯠ ꯌꯦꯡꯍꯟꯕ ꯑꯗꯨꯒ ꯂꯥꯛꯑꯁꯤ ꯌꯥꯔꯦ ꯑꯗꯨꯗꯤ ꯃꯦꯟꯇꯦꯅꯦꯟꯁꯇꯣ ꯀꯔꯤ
ꯍꯣ ꯌꯥꯏꯑꯦ ꯑꯗꯣ ꯀꯩꯅꯣꯒꯨꯝꯕ ꯈꯤꯇꯪ ꯑꯦꯄꯣꯏꯟꯃꯦꯟ ꯂꯧꯗ ꯌꯥꯗꯕ ꯃꯇꯥꯡꯖꯨ ꯌꯥꯎꯑꯦ ꯍꯞ ꯊꯥ ꯍꯞꯇꯥ ꯑꯃꯅꯤꯒ ꯂꯩꯔꯒ ꯑꯦꯄꯣꯏꯟꯃꯦꯟ ꯂꯧꯔꯒ ꯌꯦꯡꯕꯖꯨ ꯑꯗꯨꯝ ꯌꯥꯎꯋꯦꯕ
ꯇꯦꯁ ꯇꯧꯕ ꯍꯥꯏꯖꯦ ꯅꯪ ꯍꯨꯖꯤꯛ ꯇꯦꯁ ꯇꯧꯕꯩ ꯔꯦꯄꯣꯏꯟ